ꯇꯥ
ꯑꯣ ꯑꯗꯨ ꯑꯩꯒꯤꯗꯣ ꯅꯪꯉꯣꯟꯗ ꯄꯤꯕꯗꯣ ꯂꯣꯏꯅꯃꯛ ꯂꯣꯏꯈ꯭ꯔ ꯃꯥꯜꯂꯤꯅꯦꯍ ꯑꯗꯨꯗꯤ
ꯑꯣ ꯑꯣ
ꯑꯩꯒꯤꯗꯣ ꯂꯩꯗꯤ ꯂꯩꯔꯤꯑꯕ ꯑꯗꯨ ꯑꯩꯅꯁꯨ ꯅꯣꯏꯕꯨ ꯀꯣꯜ ꯇꯧꯔꯀꯥꯟꯗ ꯆꯠꯇꯕꯀꯣ ꯎꯝ ꯅꯪ ꯏꯗꯤ ꯌꯥꯝꯔꯤꯕ꯭ꯔꯣ
ꯑꯣ ꯑꯩꯒꯤ ꯂꯩꯔꯦ ꯑꯩꯗꯣ ꯑꯗꯨꯝ ꯀꯩ ꯍꯥꯏꯅꯤ ꯁꯪꯗꯕꯗꯣ ꯑꯗꯨꯅ ꯇꯧꯉ ꯑꯗꯨꯒꯤ
ꯑꯣ
ꯎꯝ ꯅꯪꯗꯤ ꯑ ꯀꯔꯤ ꯇꯧꯔꯤꯒꯦ ꯍꯧꯖꯤ
ꯑꯩ ꯍꯧꯖꯤꯛ ꯌꯨꯝꯗ ꯂꯩꯌꯦ ꯁꯥꯃꯟꯕꯒꯤ ꯌꯨꯝꯗ ꯂꯩꯔꯒ ꯑꯗꯨꯝ ꯂꯩꯕ ꯃꯄꯥꯟ ꯊꯣꯛꯇꯦꯗ ꯅꯪꯗꯤ
ꯑꯣ ꯑꯩꯁꯨ ꯌꯨꯝꯗ ꯂꯩꯌꯦ
ꯑꯣ
ꯑꯗꯨꯝ ꯌꯥꯝ ꯁꯥꯏꯌꯦ ꯀꯣ
ꯍꯣꯏ ꯌꯥꯝ ꯁꯥꯏ ꯃꯄꯥꯟ ꯊꯣꯛꯄ ꯌꯥꯗꯦꯅꯦ ꯌꯨꯝꯗ ꯂꯩꯕ ꯇꯥꯔꯦ ꯑꯗꯨꯃ
ꯐ꯭ꯔꯤꯖꯇ ꯐꯝꯃꯒ ꯂꯩꯅꯤꯡꯉꯛꯑꯥꯕꯅꯦ
ꯍꯥ ꯍꯥ ꯐ꯭ꯔꯤꯖ ꯃꯅꯨꯡ ꯆꯪꯑꯣ
ꯐꯅꯤ
ꯐꯤꯁ ꯃꯅꯨꯡ ꯆꯪꯉꯁꯨ ꯇꯝꯄꯥꯛꯇ ꯂꯩꯕ꯭ꯔꯥ ꯇꯝꯄꯥꯛꯇ ꯂꯩꯕ꯭ꯔꯥ
ꯎꯝ ꯑꯩ ꯀꯩꯅꯣꯗ ꯂꯩꯌꯦ
ꯀꯗꯥꯗ ꯂꯩꯌꯦꯕ
ꯍꯣ ꯑꯩ ꯂꯝꯄꯥꯛꯇ ꯂꯩꯌꯦ ꯅꯪꯗꯤ
ꯑ ꯑꯩꯁꯨꯨꯅꯦ
ꯎꯝ ꯑꯣ
ꯑ
ꯅꯪ ꯅꯪ ꯑꯧ ꯒ꯭ꯔꯦꯖꯨꯑꯦꯁꯟ ꯅꯦ
ꯑꯣ ꯀꯔꯤ ꯁꯦꯃꯤꯁꯇ꯭ꯔꯗ ꯇꯧꯔꯤꯕ ꯑꯣ ꯍꯣꯏ ꯑꯩꯗꯤ ꯂꯣꯏꯔꯦ
ꯑꯣ ꯑꯩ ꯑꯩ ꯊꯥꯔꯠ ꯁꯦꯃꯤꯁꯇ꯭ꯔꯗ ꯇꯧꯔꯤ
ꯑꯣ ꯑꯣ ꯁꯦꯀꯦꯟ ꯏꯌꯥꯔ ꯑꯣꯏꯗꯣꯏꯅꯤꯀꯣ ꯑꯗꯨꯗꯤꯀꯣ
ꯎꯝ ꯍꯣꯏ
ꯎꯝ ꯐꯩꯅꯦ ꯀꯔꯤ ꯑꯥ ꯂꯣꯏꯒꯤꯅꯤ ꯃꯇꯝꯁꯦ ꯆꯠꯄ ꯈꯪꯗꯕꯅꯦ ꯍꯦꯛ ꯒ꯭ꯔꯦꯖꯨꯑꯦꯁꯟ ꯌꯧꯔꯗꯤ ꯀꯣ ꯂꯥꯏ ꯂꯥꯏꯅ ꯆꯠꯄꯅꯦ ꯃꯇꯝꯁꯦ ꯅꯪꯅ ꯈ ꯈꯪꯗ꯭ꯔꯤꯉꯩꯗ ꯒ꯭ꯔꯦꯖꯨꯑꯦꯁꯟꯁꯨ ꯂꯣꯏꯔꯒ ꯑꯥ ꯅꯨꯡꯁꯤꯌꯦꯗ ꯍꯥꯏꯕ ꯍꯧꯔꯅꯤ
ꯍꯥ ꯍꯥ
ꯌꯥꯝ ꯊꯨꯅ ꯆꯞꯄꯅꯦꯕ ꯒ꯭ꯔꯦꯖꯨꯑꯦꯁꯟ ꯍꯦꯛ ꯑꯦꯠꯃꯤꯁꯟ ꯇꯧꯈ꯭ꯔꯦ ꯍꯥꯏꯔꯗꯤ ꯐꯥꯔꯁ ꯏꯌꯥꯔ ꯆꯠꯁꯨ ꯈꯪꯗꯦ ꯁꯦꯀꯦꯟ ꯏꯌꯥꯔ ꯆꯝꯁꯨ ꯈꯪꯗꯦ ꯂꯣꯏꯅꯃꯛ ꯆꯠꯈ꯭ꯔꯕꯅꯤ
ꯍꯝ ꯄꯨꯟꯁꯤꯁꯦ ꯌꯥꯝ ꯊꯨꯅꯗꯤ ꯆꯠꯄ ꯃꯥꯂꯦ ꯀꯣ
ꯍꯣꯏ ꯑꯗꯨꯅꯦ ꯀꯔꯤ ꯁꯕꯖꯦꯛ ꯇꯝꯂꯤꯅꯣ
ꯑꯣ ꯑꯩ ꯑꯩ ꯕꯤ. ꯇꯦꯛ ꯇꯝꯃꯤ ꯍꯧꯖꯤꯛ
ꯑꯧ ꯕꯤ. ꯇꯦꯛ ꯑꯁ ꯌꯥꯝ ꯐꯕꯅꯤꯅꯦ ꯑꯗꯨꯗꯤ
ꯄ꯭ꯔꯣꯐꯦꯁꯅꯦꯜ ꯑꯣꯏꯕꯗꯣ ꯐꯥꯕꯅꯦ ꯑꯩꯈꯣꯏ ꯑꯩꯈꯣꯏꯗꯒꯤ ꯅꯨꯄꯤꯒꯤꯀꯣ
ꯎꯝ
ꯌꯥꯝ ꯐꯕꯅꯦ ꯑꯩꯈꯣꯏꯗꯤ ꯃꯇꯝ ꯌꯥꯝ ꯗꯦꯕ ꯑꯗꯣ ꯀꯔꯤ ꯀꯔꯤ ꯁꯕꯖꯦꯛꯀꯨꯝꯕꯅꯣ ꯑꯗꯨꯝ ꯖꯤꯑꯣꯒ꯭ꯔꯥꯐꯤꯒꯨꯝꯕ ꯏꯪꯂꯤꯁꯀꯨꯝꯕ ꯑꯗꯨꯝ ꯇꯧꯔꯗꯤ ꯑꯗꯨꯝ ꯂꯧꯔꯅꯤ ꯑꯩꯈꯣꯏꯅ ꯆꯠ ꯆꯥꯕ ꯑꯦꯝ ꯂꯩꯇ꯭ꯔꯤ ꯉꯩꯗꯗꯤ ꯃꯇꯝꯗꯣ ꯑꯗꯨ ꯅꯪꯒꯤꯗꯤ ꯕꯤ ꯇꯦꯛ ꯑꯩꯈꯣꯏꯅ ꯊꯨꯕꯗ ꯊꯕꯛꯁꯨ ꯐꯪꯕ ꯌꯥꯅꯤ ꯍꯦꯛ ꯂꯣꯏꯔꯒ
ꯎꯝ ꯎꯝ
ꯍꯣꯏ
ꯑꯝ
ꯍꯣꯁꯇꯦꯜꯗ ꯂꯩꯕ꯭ꯔꯣ
ꯎꯝ ꯑꯩ ꯍꯣꯁꯇꯦꯜ ꯂꯩꯇꯦ ꯑꯩ ꯌꯨꯝꯗꯒꯤ ꯑꯧ ꯌꯨꯝꯗꯒꯤ ꯑꯗꯨꯝ ꯆꯠꯂꯦ
ꯑꯣ ꯑꯣ ꯐꯩꯏꯅꯦ ꯑꯗꯨꯗꯤ ꯅꯪꯗꯤ ꯆꯤꯡꯒꯤ ꯃꯤ ꯅꯠꯇ꯭ꯔꯣ
ꯑꯧ ꯃꯥꯅꯦ
ꯑꯣ ꯑꯣ
ꯆꯤꯡꯗ ꯑꯥ ꯊꯕꯛ ꯀꯩꯀꯥ ꯇꯧꯕꯒꯤꯀꯣ
ꯎꯝ
ꯇꯝꯄꯥꯛꯇ ꯑꯗꯨꯝ ꯂꯩꯔꯦ ꯊꯥꯏꯅꯗꯒꯤ
ꯑꯣ ꯑꯣ ꯇꯤ. ꯑꯦꯝ. ꯑꯦꯜ. ꯒꯤ ꯃꯤ ꯅꯠꯇ꯭ꯔꯥ
ꯍꯥꯥ.....
ꯇꯤ ꯑꯦꯝ ꯑꯦꯜꯒꯤ ꯃꯤ ꯅꯠꯇ꯭ꯔꯥ
ꯎꯝ ꯎꯝ ꯅꯠꯇꯦ
ꯑ ꯑ ꯇꯣꯞꯄ ꯑꯣꯏꯔꯝꯒꯅꯤꯀꯣ ꯑꯗꯨꯗꯤ
ꯇꯤ ꯑꯦꯝ ꯑꯦꯜꯅ ꯃꯃꯥ ꯑꯣꯏꯌꯦ
ꯑꯣ ꯅꯪ ꯅꯪꯒꯤ ꯃꯃꯥ ꯑꯣꯏꯕꯒꯤ ꯅꯪ ꯈꯥꯡꯕꯖꯥꯠꯅꯤꯀꯣ
ꯑꯣ ꯑꯣ ꯅꯪ ꯅꯪ ꯇꯤ ꯑꯦꯝ ꯑꯦꯜ ꯅꯪꯒꯤ ꯇꯤ ꯑꯦꯝ ꯑꯦꯜ ꯒꯤꯔꯥ
ꯍꯣꯏ ꯑꯩꯗꯤ ꯇꯤ ꯑꯦꯝ ꯑꯦꯜ ꯗꯒꯤꯅꯦ
ꯑꯣ
ꯇꯤ ꯑꯦꯝ ꯑꯦꯜꯗ ꯂꯩꯕꯅꯦ ꯍꯧꯖꯤꯛ ꯇꯝꯄꯥꯛꯇ ꯂꯩꯕ ꯑꯩꯈꯣꯏꯁꯨ ꯑꯩꯈꯣꯏ ꯑꯁꯤꯗ ꯀ꯭ꯋꯥꯇꯥꯔ ꯂꯩꯕ ꯀꯣ ꯗꯨ ꯁꯤꯗ ꯂꯩꯔꯦ ꯑꯩꯈꯣꯏ ꯈꯨꯟꯗꯤ ꯎꯝ ꯂꯩꯕ ꯅꯨꯡꯉꯥꯏꯗ ꯑꯗꯨ ꯑꯣꯏꯔꯁꯨ ꯁꯥꯌꯦꯗ ꯁꯤꯗꯗꯤ
ꯎꯝ
ꯌꯨꯝꯒꯅ ꯈꯔ ꯏꯪꯕ ꯑꯁꯤ ꯈꯔ ꯁꯥꯕ ꯅꯨꯃꯤ ꯑꯣꯏꯕ ꯑꯣꯏꯕꯅꯤꯅ ꯀꯝꯄ꯭ꯂꯦꯟꯁꯦ ꯆꯠꯄ ꯈꯨꯗꯤꯡ ꯀꯝꯄ꯭ꯂꯦꯟꯗꯤ ꯂꯩꯕꯅꯤꯍꯦ
ꯑꯣ ꯂꯩꯌꯦ
ꯑ ꯐꯨꯠꯕꯣꯜꯒꯨꯝꯕꯅ ꯌꯦꯡꯕ꯭ꯔꯣ
ꯉꯔꯥꯡꯗꯣ ꯐꯖꯅ ꯁꯤꯡꯖꯨ ꯆꯥꯊꯔꯒ ꯑꯗꯨꯒ ꯌꯦꯡꯉꯒꯦ ꯍꯥꯏꯔꯒ ꯇꯨꯝꯈ꯭ꯔꯦ
ꯍꯥ ꯍꯥ ꯁꯤꯡꯖꯨꯗꯤ ꯁꯦꯝꯗ꯭ꯔꯤꯉꯩꯗ ꯇꯨꯝ ꯈꯔ ꯃꯥꯜꯂꯤꯅꯦ
ꯑꯍꯧ ꯇꯨꯝꯈ꯭ꯔꯦ ꯅꯪꯗꯤ ꯌꯦꯡꯕ꯭ꯔꯥ
ꯑꯩꯁꯨ ꯇꯨꯝꯅꯤꯡꯃꯟꯕꯒꯤ ꯏꯂꯚꯦꯟ ꯇꯥꯔꯗꯤ ꯑꯩꯒꯤ ꯃꯤꯠꯇꯨ ꯎꯔꯣꯏ ꯑꯩꯗꯤ
ꯑ
ꯑꯗꯨ ꯌꯦꯡꯕ ꯌꯥꯔꯦ ꯐꯨꯠꯕꯣꯜ ꯅꯨꯡꯁꯤ ꯑꯗꯨ ꯑꯣꯏꯔꯁꯨ ꯑꯗꯨꯅ ꯍꯦꯟꯅ ꯅꯨꯡꯁꯤꯕ ꯇꯨꯝꯕꯗꯨꯅ ꯍꯦꯟꯇꯣꯛꯈ꯭ꯔꯥꯅꯤ
ꯍꯣꯏ ꯑꯗꯨꯅꯦ ꯑꯩꯗꯤꯀꯣ ꯀꯣꯏꯅ ꯇꯨꯝꯔꯁꯨ ꯉꯥꯅ ꯇꯨꯝꯔꯁꯨ ꯍꯧꯒꯠꯄ ꯃꯇꯝꯗꯣ ꯁꯦꯝꯗ ꯇꯝ ꯍꯧꯒꯠꯄ ꯐꯥꯏꯚ ꯐꯥꯏꯚ ꯊꯥꯔꯇꯤ ꯇꯔꯦ ꯑꯗꯨꯝ ꯍꯧꯒꯠꯄꯒꯤ ꯀꯣꯏꯅꯥ ꯇꯨꯝꯃꯗꯤ ꯍꯣꯏ ꯊꯦꯡꯅ ꯇꯨꯝꯕꯗꯨ ꯋꯥꯕꯅꯦꯕ ꯑꯗꯨꯒꯤ ꯏꯂꯚꯦꯟꯒꯨꯝꯕ ꯇꯥꯔꯗ ꯇꯥꯔ ꯂꯩꯕ ꯃꯇꯝ ꯑꯩ ꯑꯁꯤ ꯋꯥꯔꯤ ꯁꯥꯔꯒ ꯂꯩꯕꯅꯦ ꯑꯩꯒꯤ ꯏꯅꯥꯎꯅꯨꯄꯤ ꯏꯃꯥꯕꯀꯣ ꯋꯥꯔꯤ ꯁꯥꯔꯒ ꯂꯩ ꯑꯦ ꯄ꯭ꯔꯊꯅꯥ ꯇꯧꯈ꯭ꯔꯦ ꯂꯣꯏꯅ ꯗꯤ ꯇꯧꯔꯒ ꯐꯃꯨꯡꯗ ꯂꯩꯔꯒ ꯇꯨꯝ ꯔꯦꯗꯤ ꯇꯨ ꯁ꯭ꯂꯤꯞꯇ ꯑꯗꯨꯝ ꯂꯩꯕꯅꯦꯕ ꯋꯥꯔꯤ ꯁꯥꯁꯦ ꯑꯃꯔꯛ ꯋꯥꯔꯤ ꯁꯥꯁ ꯃꯥꯅ ꯍꯥꯏꯕ ꯍꯣꯏ ꯁꯥꯕ ꯌꯥꯏ ꯍꯥꯏꯔꯒ ꯑꯩꯅ ꯀꯣ ꯇꯧꯔꯛꯑꯦ ꯑꯩꯈꯣꯏ ꯅꯤ ꯋꯥꯔꯤ ꯁꯥ ꯁꯥꯔꯒ ꯑꯩꯁꯦ ꯇꯨꯝꯊꯣꯛꯈ꯭ꯔꯕ ꯑꯩꯁꯦ ꯇꯨꯝꯊꯣꯛ ꯭ꯔꯕꯃꯗ ꯏꯆꯦ ꯏꯆꯦ ꯏꯆꯦ ꯍꯥꯏꯕꯀꯣ ꯏꯆꯦꯆꯦ ꯅꯪ ꯅꯪꯕꯨ ꯋꯥꯔꯤ ꯁꯥꯕ ꯌꯥꯗꯦ ꯇ ꯑꯩꯅ ꯑꯗꯨꯝ ꯍꯥꯏꯕ ꯑꯩꯅ ꯑꯣ ꯀꯔꯤꯔꯣ ꯍꯥꯏꯔꯒꯥ ꯅꯪꯁꯦ ꯇꯨꯝ ꯈ꯭ꯔꯦꯅꯦ ꯇꯨꯝꯗꯦꯍꯦ ꯋꯥꯔꯤꯃꯨꯛ ꯀꯁꯥꯁꯦꯅ ꯑꯩ ꯍꯧꯒꯠꯂꯦ ꯍꯧꯒꯠꯂꯒ ꯌꯦꯡꯕ ꯀꯥꯟꯗ ꯑꯩꯒꯤ ꯃꯤꯅꯤꯠꯁꯨ ꯐꯥꯏꯚ ꯀꯨꯝꯕꯗ ꯂꯩꯔꯤꯑꯕ ꯐꯥꯏꯚ ꯀꯨꯝꯗ ꯂꯩꯔꯤ ꯇꯨꯝ ꯑꯁ ꯌꯥꯗ꯭ꯔꯦ ꯑꯩ ꯋꯥꯔꯤ ꯁꯥꯁꯦ ꯍꯥꯏꯅ ꯋꯥꯔꯤ ꯑꯗꯨꯗꯤ ꯁꯥꯕ ꯂꯣꯏꯔꯒ ꯑꯗꯨꯝ ꯇꯨꯝꯊꯣꯛꯈ꯭ꯔꯕꯗꯤ ꯈꯪꯁꯨ ꯈꯪꯗꯦ ꯇꯨꯨꯝꯃꯤ ꯇꯨꯝꯅꯤꯡ ꯃꯥꯟꯕꯒꯤꯀꯣ ꯇꯧꯕꯅꯤꯍꯦ ꯑꯩꯁꯨ
ꯇꯨꯝꯅꯤꯡꯉꯗꯤ ꯈꯥꯡꯕ ꯉꯝꯗꯕꯅꯤ
ꯎꯝ ꯅꯪꯒꯤ ꯌꯨꯝꯗꯗꯤ ꯃꯤ ꯀꯌꯥ ꯂꯩꯕ꯭ꯔꯣ
ꯑ ꯑꯩ ꯌꯨꯝ ꯑꯗꯨꯝ ꯃꯤ ꯃꯉꯥ ꯇꯔꯨꯛ
ꯑ ꯑꯣ
ꯀꯥꯀꯥ ꯃꯣꯏꯒ ꯂꯩꯃꯤꯟꯅꯕꯒꯤꯀꯣ
ꯑꯣ ꯑꯣ ꯂꯨꯍꯣꯡꯈ꯭ꯔꯕ ꯂꯨꯍꯣꯡꯈ꯭ꯔꯕ꯭ꯔꯥ ꯀꯀꯥꯗꯣ
ꯑ ꯑꯃꯗꯤ ꯍꯟꯗꯛ ꯀꯩꯅꯣꯃ ꯂꯨꯍꯣꯡꯈ꯭ꯔꯦ ꯍꯟꯗꯛ ꯑ ꯑꯃꯗꯤ ꯂꯩꯔꯤ ꯂꯨꯍꯣꯡꯈ꯭ꯔꯣ ꯍꯥꯏꯔꯒ ꯅꯨꯄꯤ ꯂꯩꯇꯦ ꯅꯨꯄꯤ ꯂꯩꯇꯦ ꯑꯗꯨ ꯍꯥꯏꯔꯒꯗꯤ
ꯎꯝ ꯑꯗꯨ ꯅꯆꯤꯟ ꯅꯅꯥꯎꯗꯤ ꯀꯌꯥꯒꯨꯝꯕ ꯂꯩꯕ
ꯎꯝ ꯑꯩ ꯑꯩꯒ ꯏꯅꯥꯎꯅꯨꯄꯥ ꯑꯃꯒ
ꯑꯣ ꯑꯣ ꯍꯣꯏꯅꯦ
ꯎꯝ ꯅꯪꯗꯤ
ꯑꯣ ꯑꯩꯗꯤꯀꯣ ꯑꯩꯈꯣꯏ ꯆꯤꯡꯗ ꯂꯩꯕꯅꯤꯅ ꯀꯔꯤ ꯍꯥꯏꯁꯤ ꯆꯦꯔꯥ ꯑꯗꯨꯒꯨꯝꯕ ꯕꯔꯠ ꯀꯣꯟꯇ꯭ꯔꯣꯜꯒꯨꯝꯁꯨ ꯂꯩꯇꯦ ꯑꯗꯨꯀꯥꯟꯗ ꯑꯩꯈꯣꯏ ꯏꯄꯥꯒ ꯏꯃꯥꯗꯤ ꯌꯥꯝ ꯑꯍꯟ ꯑꯣꯏꯈ꯭ꯔꯦ ꯍꯧꯖꯤꯛꯇꯤ ꯑꯩꯅ ꯌꯪꯒꯔ ꯖꯦꯅꯦꯔꯦꯁꯟ ꯑꯣꯏꯕ ꯃꯣꯏꯅ ꯄꯣꯛꯄꯤꯕꯁꯦ ꯑꯉꯥꯡ ꯅꯨꯄꯤ ꯇꯔꯨꯛꯅꯦ ꯑꯩ ꯄꯥꯔꯒ ꯅꯨꯄꯥ ꯑꯍꯨꯝꯅꯦ ꯑꯩꯒꯤ ꯂꯣꯏꯅꯃꯛ ꯑꯩꯒꯤ ꯏꯆꯦ ꯇꯥꯕ ꯑꯗꯨ ꯑꯩꯅ ꯀꯔꯤꯅꯣ ꯌꯪꯒꯦꯁ ꯑꯣꯏꯕ ꯑꯩꯒꯤ ꯍꯜꯗ ꯅꯨꯄꯤꯗꯗꯤ ꯑꯗꯨꯒ ꯅꯨꯄꯥ ꯑꯃ ꯑꯩꯒꯤ ꯑꯌꯥꯝꯕ ꯂꯩꯌꯦꯦ ꯑꯩꯅ ꯍꯧꯖꯤꯛ ꯀ꯭ꯣꯇꯥꯔꯗ ꯂꯩꯔꯤꯁꯦ ꯑꯌꯥꯝꯕ ꯑꯩꯈꯣꯏꯒꯤ ꯀꯣꯇꯔꯅꯦꯕ ꯑꯗꯨꯒ ꯑꯩꯒꯤ ꯏꯅꯥꯎ ꯅꯨꯄꯥ ꯑꯅꯤ ꯂꯩ ꯂꯩꯌꯦ ꯑꯗꯨꯅꯦ ꯑꯩꯈꯣꯏ ꯏꯆꯦ ꯌꯥꯝꯕꯒꯤ ꯅꯨꯡꯉꯥꯏꯗꯤ ꯅꯨꯡꯉꯥꯏꯕꯅꯤ
ꯎꯝ
ꯑꯗꯨ ꯑꯣꯏꯔꯁꯨ ꯏꯄꯥ ꯏꯃꯥꯅꯤ ꯌꯥꯝꯅ ꯀꯔꯤꯅꯣ ꯇꯧꯕꯀꯣ
ꯑꯣ
ꯋꯥꯕꯀ ꯑꯉꯥꯡ ꯌꯥꯝ ꯂꯩꯕꯒꯤ
ꯎꯝ
ꯑꯩꯈꯣꯏꯗꯤ ꯃꯤ ꯌꯥꯝꯃꯟꯕꯒꯤ ꯍꯥꯏꯁꯨ ꯍꯥꯏꯅꯤꯡꯗꯕꯅꯦꯍꯦ ꯃꯤꯅ ꯑꯥ ꯇꯧꯕꯅꯦ ꯍꯥꯏꯔꯗꯤ ꯃꯣꯏ ꯀꯔꯤ ꯇꯧꯕ꯭ꯔꯥ ꯍꯥꯏꯔꯒꯀꯣ ꯃꯥꯅ ꯃꯥꯅ ꯁꯤꯔꯅꯤꯅꯦ ꯍꯥꯏꯕ ꯑꯗꯨꯝ ꯇꯧꯔꯅꯤ
ꯊꯥꯏꯅꯗꯤ ꯌꯥꯝ ꯌꯥꯝ ꯄꯣꯛꯄꯒꯤꯅꯤꯀꯣ
ꯑꯣꯏ
ꯌꯕꯅꯦ ꯑꯩꯈꯣꯏꯁꯦ
ꯍꯟꯗꯛꯇꯤ ꯑꯗꯨꯒꯨꯝꯕꯗꯣ
ꯎꯝ ꯍꯧꯖꯤꯛꯇꯤ ꯂꯩꯔꯣꯏ ꯍꯣꯏ ꯑꯩꯈꯣꯏꯒꯤ ꯖꯦꯅꯦꯔꯦꯁꯟ ꯂꯔꯗꯤ ꯖꯦꯅꯦꯔꯦꯁꯟ ꯑꯃꯗꯣ ꯂꯦꯚꯦꯜ ꯑꯃꯗ ꯆꯠꯈ꯭ꯔꯅꯤ ꯑꯩꯈꯣꯏꯒꯤ ꯖꯦꯅꯦꯔꯦꯁꯟ ꯑꯦ ꯏꯄꯥ ꯏꯃꯥꯒꯤ ꯖꯦꯅꯦꯔꯦꯁꯟꯗꯤ ꯇꯣꯡꯉꯟꯥꯟꯕꯅꯦꯕ ꯍꯝ ꯅꯣꯏꯒꯤꯗꯤ ꯅꯪ ꯏꯆꯦ ꯂꯩꯕ꯭ꯔꯣ
ꯎꯝ ꯑꯩꯩꯅ ꯍꯦ
ꯑꯣ ꯅꯪꯅ ꯑꯍꯟ ꯑꯗꯨ ꯅꯪꯒꯤ ꯏꯅꯧꯗꯤ ꯀꯌꯥ ꯂꯩꯕ
ꯅꯎ ꯑꯃ
ꯑꯥ
ꯏꯕꯥꯅꯤ ꯑꯅꯤ ꯈꯤꯇꯪꯅꯦ ꯅꯨꯄꯥꯅꯤ
ꯎꯝ
ꯅꯨꯄꯥꯁꯤꯡꯁꯦ ꯂꯝꯗꯤ ꯂꯝ ꯈꯦꯂꯦꯀꯣ
ꯎꯝ ꯑꯁ ꯅꯨꯄꯥꯁꯤꯡꯕꯨ ꯃꯤ ꯑꯣꯏꯅꯤꯡꯉꯥꯏ ꯇꯧꯕꯁꯦ ꯋꯥꯕꯅꯤꯍꯦ
ꯎꯝ
ꯑꯩꯒꯤ ꯅꯧ ꯅꯕꯨ ꯀꯣ ꯏꯅꯥꯎꯅꯨꯄꯥ ꯑꯅꯤꯕꯨ ꯑꯁ ꯋꯥꯔꯒ ꯁꯦꯝꯕꯅꯦ ꯑꯩꯈꯣꯏ ꯅꯨꯄꯤꯒꯗꯤ ꯀꯔꯤꯃꯇ ꯃꯥꯟꯅꯗꯕ ꯑꯉꯥꯡ ꯑꯣꯏꯔꯤꯉꯩꯗꯒꯤ ꯇꯥꯏ ꯀꯣ ꯇꯥ ꯇꯥꯕ꯭ꯔꯥ ꯑꯣꯏꯕꯤꯃ ꯅꯪꯕꯨꯨꯇꯥꯗꯅꯦ ꯍꯥꯏꯥꯏꯀꯣ
ꯑꯥꯎ
ꯑꯣ ꯑꯩꯅ ꯅꯪꯒꯤ ꯈꯣꯟꯖꯦꯜꯗꯣ ꯇꯥꯗ꯭ꯔꯕ
ꯎꯝ ꯑꯩ ꯅꯦꯠꯋꯥꯛꯛꯇꯨ ꯈꯔ ꯅꯨꯡꯉꯥꯏꯇꯕ ꯉꯁꯤ ꯑꯩꯒꯤꯗꯣ
ꯑꯣ ꯑꯣꯥ ꯑꯗꯨ ꯅꯪꯒꯤꯗꯣ ꯌꯥꯝ꯭ꯔꯤꯕ꯭ꯔꯣ ꯀꯥꯎ ꯇꯧꯅꯤꯡꯉꯥꯏ
ꯌꯥꯝꯃꯤ
ꯑꯣ ꯑꯩ ꯐ꯭ꯔꯤ ꯂꯩꯕ ꯀꯥꯟꯗ ꯍꯥꯏꯕꯤꯒꯦ ꯆꯥꯛ ꯆꯒꯦ ꯍꯧꯖꯤꯛꯇꯤ
ꯑꯣ ꯍꯣ ꯍꯣꯏ ꯆꯥꯔꯣ ꯆꯔꯣ ꯌꯥꯝ ꯆꯥꯎꯀꯣ
ꯍꯣꯏ ꯍꯣꯏ ꯑꯗꯨꯝ ꯄꯥꯎ ꯐꯥꯎꯅꯁꯦꯀꯣ ꯁꯤꯗ
ꯍꯣꯏ ꯍꯣꯏ ꯍꯣꯏ
ꯎꯝ